ꯑꯣ
ꯍꯂꯣ ꯇꯥꯄꯣ
ꯇꯥꯏꯌꯦ ꯇꯥꯏꯦ
ꯀꯩꯗꯧꯔꯤꯒꯦ
ꯆꯠꯇꯣꯛꯑꯒ ꯂꯩꯔꯤꯗ ꯅꯪꯒꯤ
ꯑꯩꯗꯤ ꯎꯝ ꯑꯗꯨꯝ ꯂꯦꯕ ꯂꯩꯌꯦꯦ
ꯀꯂꯦ ꯁꯅꯥ
ꯍꯥꯥ
ꯂꯦꯞꯄꯒ ꯂꯥꯛꯑꯦ ꯍꯥꯏꯕ꯭ꯔꯣ
ꯍꯣꯏ ꯂꯩꯦ ꯄ꯭ꯔꯒ ꯂꯌꯦꯦ
ꯆꯥꯕꯨ
ꯀꯦꯕ
ꯇꯥꯔꯕꯣ ꯍꯥꯏꯕ
ꯆꯥꯗꯔꯔꯤ ꯍ ꯍ ꯐꯣꯟꯗꯒꯤꯗ
ꯑ
ꯅꯪꯒꯤ ꯈꯨꯟꯁꯦ ꯑꯗꯨꯝ ꯐꯖꯅ ꯇꯥꯔꯦ ꯀꯔꯤꯔꯣꯀꯣ
ꯑꯣ ꯀꯟꯅ ꯉꯥꯡꯗ꯭ꯗꯤꯦ ꯑꯣꯏꯔꯝꯒꯅꯤꯗ
ꯎꯝ ꯍ ꯀꯅꯥ ꯀꯅꯥ ꯂꯩꯕ꯭ꯔꯣ
ꯐꯗ ꯂꯩꯑꯦ
ꯎꯝ ꯅꯪ ꯊꯥꯗꯅꯤꯀꯣ ꯂꯩꯥꯛꯕꯗꯣ
ꯍꯣꯏ
ꯎꯝ ꯐꯩꯌꯦ ꯐꯩꯌꯦ ꯆ ꯇꯥꯔꯕꯣ
ꯆꯔꯦ ꯍꯣꯏ ꯈꯣꯡꯗ꯭ꯔꯨꯝ ꯄꯤꯔ ꯉꯁꯤ
ꯀꯦꯕ
ꯈꯣꯡꯗ꯭ꯔꯨꯝ ꯄꯤꯌꯦꯕ
ꯑꯣ ꯑꯣ ꯍꯥꯎꯕ꯭ꯔꯣ ꯍꯣ
ꯍꯥꯎ ꯇꯗ
ꯑꯩ ꯁꯥꯎꯔꯕꯅꯦꯌꯦ
ꯍꯧꯛꯇ ꯍꯧꯛꯇꯦ
ꯍꯧꯥꯎꯔꯝꯒꯅꯤ ꯅꯪꯅ ꯊꯣꯡꯂꯗꯤ ꯎꯝ
ꯍꯧꯗꯤ
ꯉꯁꯤ ꯀꯗꯥꯏꯗ ꯆꯠ ꯄ꯭ꯔꯣ ꯌꯨꯝꯗ ꯑꯗꯨꯝ ꯂꯩꯕ꯭ꯔꯣ ꯊꯕꯛ ꯆꯠꯄ꯭ꯔꯣ
ꯌꯨꯝꯗ ꯗꯨꯝ ꯂꯩꯕꯅꯦ
ꯑꯣ ꯍꯥ ꯍꯥ ꯌꯨꯝꯗ ꯂꯩꯕꯗꯣ ꯅꯨꯡꯉꯥꯏꯕ꯭ꯔꯣꯅꯦ
ꯅꯨꯡꯉꯥꯏ
ꯎꯝ ꯐꯩꯌꯦ ꯅꯨꯡꯉꯥꯏꯔꯗꯤ ꯅꯊꯟꯗ ꯆꯥꯛ ꯑꯩꯗꯤ ꯗꯨꯝ ꯑꯩꯁꯨ ꯌꯨꯝꯗ ꯗꯨꯝ ꯂꯩꯌꯦ ꯉꯁꯤꯗꯤ ꯅꯪ ꯅꯊꯟꯇ ꯆꯥꯛ ꯆꯥꯕꯗꯣ ꯑꯁ ꯆꯥꯛ ꯆꯛ ꯆꯥꯕ ꯅꯊꯟꯇ ꯆꯥꯕ ꯅꯨꯡꯉꯥꯏꯕ꯭ꯔꯣꯅꯦ
ꯏꯟꯁꯥꯡꯕꯨ ꯍꯥꯎꯔꯗꯤ ꯅꯨꯡꯉꯥꯏꯌꯦ ꯍꯥꯎꯇꯔ꯭ꯥ ꯗꯤ ꯅꯨꯡꯉꯥꯏꯇꯦ
ꯑꯁ ꯑꯩꯗꯤ ꯏꯊꯟꯗꯒ ꯂꯩꯔꯗꯤꯀꯣ ꯆꯥꯛꯀ ꯊꯣꯡ ꯆꯥꯛꯀꯠ ꯊꯣꯡꯅꯤꯉꯥꯏꯒ ꯈꯜꯂꯣꯏ ꯑꯩꯗꯤ
ꯑꯩ ꯅꯍꯥꯟꯁꯨ ꯌꯨꯝꯗ ꯑꯩ ꯏꯊꯟꯇ ꯂꯩꯕ ꯂꯩꯕꯗꯣ ꯆꯥꯛ ꯊꯣꯡꯅꯤꯡꯉꯥꯏ ꯌꯥꯝ ꯇꯟꯕꯗꯨ ꯆꯥꯛ ꯆꯥꯗ꯭ꯔꯒ ꯇꯨꯝꯕꯅꯦ ꯑꯩꯗꯤ ꯎꯝ ꯍꯌꯦꯡ ꯀꯗꯥꯏ ꯆꯠꯀꯦꯔꯣ
ꯗꯨꯝ ꯂꯩꯅꯤꯗ
ꯑꯣ
ꯑꯩ ꯍꯌꯦꯡꯁꯦ ꯁ꯭ꯀꯨꯜ ꯆꯠꯁꯦꯔꯣ ꯈꯟꯕ
ꯎꯝ
ꯀꯩ ꯍꯥꯏꯕ
ꯑꯩꯈꯣꯏ ꯑꯅꯤ ꯉꯔꯥꯡ ꯇꯧꯈꯔ꯭ꯥ ꯕ ꯅꯠꯇ꯭ꯔꯣꯀꯣ ꯑꯣ ꯑꯣ
ꯀꯩ ꯍꯥꯏꯅꯣ
ꯑꯩꯈꯣꯏ ꯑꯅꯤ ꯉꯔꯥꯡꯗꯣ ꯇꯥꯎꯈ꯭ꯔꯕ ꯅꯠꯇ꯭ꯔꯣ ꯍꯥꯏꯕ ꯀꯣ
ꯇꯧꯋꯦ
ꯎꯝ ꯎꯝ ꯑꯣ
ꯀꯥꯎꯔꯕꯣ ꯑꯩꯕꯨ
ꯁꯤꯡꯁꯤꯡꯉꯦ ꯑꯁ ꯃꯤ ꯑꯃꯅꯤꯒꯤꯀꯣ
ꯑꯁ ꯂꯣꯏꯔꯦꯍꯦ ꯍꯦ ꯃꯤ ꯌꯥꯝꯕꯒꯤ ꯀꯣꯛ ꯉꯥꯎꯔꯦ ꯍꯥꯏꯌꯦ
ꯀꯣꯛ ꯉꯥꯎꯔꯦ ꯃꯤ ꯌꯥꯝꯕꯒꯤ ꯇꯕꯔꯣ ꯍꯥꯥ ꯅꯨꯡꯇꯤꯕꯨꯗꯤ ꯀꯥꯏꯌꯦ ꯑꯩꯈꯣꯏꯅ ꯆꯠꯅꯤꯉꯥꯏ ꯇꯟꯕ ꯆꯠꯇꯕ ꯋꯥ ꯉꯥꯡꯔꯛ ꯑꯣ ꯑ ꯑ
ꯁꯔ ꯚꯦꯀꯦꯁꯟ ꯂꯣꯏꯔꯕꯣꯅꯁꯦ
ꯍꯣꯏ ꯅꯍꯥꯟꯅ ꯍꯞꯇꯥ ꯑꯃ ꯂꯣꯏꯅꯤ ꯎ ꯍ ꯎꯝ ꯈꯔ ꯍ
ꯁꯥꯏꯗ
ꯏꯃꯥꯟꯅꯕꯤ ꯕꯤꯗꯣꯏ ꯌꯦꯡꯅꯦꯕ ꯑꯗꯨꯅꯤ ꯆ ꯋꯥ ꯉꯥꯡꯔ ꯑꯣ ꯇꯥꯔꯕ꯭ꯔꯣ ꯑ ꯅꯪ ꯋꯥꯉꯥꯡ ꯋꯥ ꯉꯥꯡꯅ ꯇꯨꯃꯤꯟꯅ ꯂꯩꯉꯒ ꯎꯝ ꯃꯩ ꯂ ꯀ ꯇꯥꯔꯕ ꯃꯥꯏ ꯂꯥꯛꯄ꯭ꯔꯣ ꯎꯝ ꯂꯥꯛ ꯑꯦ ꯑꯦꯕꯤꯗꯤ ꯂꯥꯛ ꯑꯦ ꯎ
ꯑꯦꯕꯔꯤ ꯗꯦꯂ
ꯅꯨꯡꯉꯥꯏꯔꯝꯅꯤꯅꯦ ꯑꯗꯨꯗꯤ ꯀꯔꯤ ꯇꯧꯔ ꯂꯩꯕ꯭ꯔꯣꯀꯣꯅ
ꯍꯧꯖꯤꯛ꯭ꯔꯣ
ꯀꯔꯤ ꯀꯔꯤ ꯈꯟꯖꯔꯣ ꯇꯥꯏꯅꯦ ꯑ ꯅꯪ ꯃꯊꯟꯗ ꯂꯩ ꯍꯥꯏꯔꯒ
ꯃꯥ ꯀꯣꯏꯕ ꯂꯥꯛꯄꯅꯤꯅꯦ
ꯅꯪꯒꯤ ꯁꯛ ꯌꯦꯡꯅꯤꯡꯉꯤꯅꯦ ꯑꯩꯗꯤ
ꯑꯩꯒꯤ ꯁꯥꯠ
ꯍꯣꯏ
ꯅꯪ ꯎꯔꯗꯤ ꯉ ꯑꯣꯔꯅꯤ ꯍꯦ
ꯉꯥꯎꯅꯤꯡꯉꯥꯏꯅꯤꯅꯦ ꯏꯅꯤ ꯏꯡꯅꯤꯉ ꯍꯥꯏꯕꯗꯣ
ꯍꯝ
ꯑꯂꯥꯏꯔꯤ ꯑ ꯎꯝ ꯑꯥꯏ ꯑꯩ ꯅꯥꯀꯣꯡꯁꯦ ꯅꯥꯏꯅ ꯑꯁ ꯈꯪꯗꯦ ꯑꯗꯨꯝ ꯅꯍꯥꯟꯁꯨ ꯑꯗꯨꯝ ꯅꯥꯔꯒ ꯍꯤꯗꯥꯛ ꯆꯥꯔꯒꯒ ꯎ ꯊꯔ ꯄꯅꯦꯗꯣ ꯍꯖꯤꯁꯨ ꯃꯨ ꯅꯥꯏ ꯍ ꯅꯍꯥꯟꯗꯣ ꯑꯩꯅ ꯈꯣꯡꯗꯣ ꯅꯥꯕꯅꯦꯀꯣ ꯑꯁ ꯃꯤꯅ ꯍꯥꯏꯕ ꯐꯥꯎ ꯇꯥꯛꯑꯗꯕꯅꯤ
ꯎꯝ ꯍꯣꯏꯅꯀꯣꯡ ꯅꯥꯔꯗꯤ ꯑꯗꯨꯃꯥꯏꯅ ꯇꯧꯕꯅꯦ
ꯎꯝ ꯣ ꯇꯥꯟꯈ꯭ꯔꯦꯅꯦꯁꯦ
ꯇꯟꯈ꯭ꯔꯦ ꯇꯟꯈ꯭ꯔꯦ
ꯇꯟꯈ꯭ꯔꯦ
ꯌꯦ ꯀ ꯍꯥꯏ ꯇꯥꯏ ꯇꯥꯏꯌꯦ
ꯆꯍꯤ ꯀꯌꯥ ꯁꯨꯔꯦ ꯍꯥꯏꯕ꯭ꯔꯣ
ꯇ꯭ꯋꯦꯟꯇꯤ ꯋꯥꯟ
ꯑꯦꯁ ꯅꯅꯥꯅ ꯇꯅꯤꯠꯇꯣ ꯍꯥꯏꯕꯅ ꯀꯥꯎꯔꯤꯦꯗ ꯅꯒꯣ ꯀꯅꯥꯔꯣ
ꯑꯩꯅꯦ ꯑꯅꯦ ꯇ꯭ꯋꯦꯟꯇꯤ ꯇꯨ ꯔꯅꯤꯡ ꯍꯥꯏꯩꯕꯅꯤ ꯀꯩꯅꯣ
ꯎ ꯎꯝ ꯅꯪ ꯊꯟꯗꯅꯦꯀꯣ ꯅꯣꯏ ꯌꯨꯝ
ꯍꯣꯏ ꯍꯣꯏ ꯅꯠꯇꯦ ꯑꯩ ꯌꯝꯗ ꯅꯠꯇꯦ
ꯍꯥꯏꯕꯗꯤ ꯑ ꯅꯪꯗꯤ ꯍꯣꯏ ꯑꯗꯣ
ꯑꯣ ꯃꯔꯤꯅꯦ
ꯃꯔꯤꯔꯣ
ꯍꯣꯏ
ꯑꯣ ꯑꯣ ꯑꯁ ꯃꯤ ꯌꯥꯝꯃꯟꯕꯒꯤ ꯀꯥꯎꯕ ꯀꯥꯎꯔꯤꯅꯦ
ꯑꯅ ꯍꯥꯏꯗ꯭ꯔꯣ
ꯎꯝ ꯅꯨꯄꯥ ꯑꯗꯤ ꯅꯨꯄꯤ ꯑꯅꯤꯀꯣ
ꯅꯨꯄꯥ ꯑꯍꯨꯝ ꯅꯨꯄꯤ ꯑꯃ
ꯑꯣ ꯎꯝ ꯐꯩꯌꯦ ꯐꯩꯌꯦ
ꯑ ꯀꯔꯤꯦꯗ
ꯎꯝ ꯃ ꯀ ꯇꯔꯕ
ꯇꯥꯏꯌꯦ ꯇꯥꯏꯌꯦꯦ
ꯉꯁꯤꯗꯤ ꯄꯨꯡ ꯀꯌꯥ ꯇꯨꯝꯈꯦꯔꯦꯀꯣꯅꯪ
ꯕꯣꯜ ꯑꯩ ꯃꯤꯅ ꯊꯦꯡꯅ ꯇꯨꯝꯕꯅꯤ
ꯎꯝ ꯎꯝ ꯑꯗꯨ ꯅꯪꯤ ꯅꯆꯦꯀ ꯅꯪꯤ ꯅꯨꯄꯤ ꯑꯍꯨꯝ ꯅꯨꯄꯤ ꯑꯍꯨꯝ ꯀꯣ ꯎ ꯑꯣ ꯑꯣ ꯅ ꯅꯪꯒꯤ ꯅꯆꯦꯔꯣ ꯅꯅꯥꯎ ꯅꯨꯄꯤ ꯍꯥꯏ ꯌꯦꯔꯣ ꯀꯔꯤ ꯊꯕꯛ ꯇꯧꯔꯤꯒꯦ
ꯃꯥ ꯇ꯭ꯔꯦꯅꯤꯡ ꯑꯃ ꯆꯠꯂꯤꯑ
ꯑꯣ
ꯀ꯭ꯂ꯭ꯂꯥꯁ꯭ꯋꯦꯜ ꯂꯣꯏꯔꯒ ꯍꯟꯗ
ꯍꯥꯏꯩꯌꯦ ꯈꯩꯌꯦ ꯑꯗ ꯇꯀꯗꯉꯥꯏ ꯑ ꯅꯪꯒꯤ ꯅꯕꯨꯡꯉꯣꯏꯗꯤ ꯅꯒꯤ ꯭ꯔꯗꯔꯁꯤꯅꯦ
ꯑꯩꯒꯤ ꯏꯅꯥꯎꯅꯨꯄꯥ ꯑꯃ ꯏꯌꯥꯝꯕ ꯑꯃ
ꯎꯝ ꯑꯗ ꯀꯔꯤ ꯀꯔꯤ ꯑꯗꯨꯝ ꯍꯣꯠꯅꯔꯤꯒꯦꯅ
ꯅꯅꯥꯎꯅ ꯅꯨꯄꯥꯖꯤ ꯀ꯭ꯂꯥꯁ ꯇꯦꯟꯦꯟ ꯀꯥꯔꯤꯔꯤꯌꯦ
ꯑ ꯅꯕꯨꯗꯤ ꯌꯣ ꯕ꯭ꯔꯥꯗꯔ ꯊꯕꯛ ꯁꯨꯂ ꯏꯕ꯭ꯔꯣ
ꯍꯣꯏ
ꯑꯣ ꯑꯣ ꯐꯌꯦ ꯐꯩꯌꯦ ꯎ ꯐꯥꯏꯌꯦꯌꯦ ꯅꯅꯍꯦꯅ ꯐꯥꯏꯌꯦꯦ ꯑ ꯎꯝ